ꯇꯥꯔꯕ꯭ꯔꯥ
ꯇꯥꯗꯩ ꯑꯩꯅ ꯑꯩꯅ ꯉꯥꯡꯕ ꯇꯥꯕ꯭ꯔꯥ ꯑꯩꯅ ꯉꯥꯡꯕ ꯇꯞꯅ ꯇꯥꯏ ꯍꯥꯏꯕꯅꯦ ꯃꯤꯅ
ꯅꯦ ꯑꯗꯣ ꯍꯧꯕꯀꯥꯟꯁꯨ ꯌꯥꯎꯋꯦꯅꯀꯣꯀꯣ ꯑꯩ ꯀꯩꯅꯣꯃ ꯁꯥꯏ ꯃ꯭ꯌꯖꯤꯛꯗ
ꯎꯝ
ꯇꯞꯄꯤꯦ
ꯅꯪ ꯀꯩꯗꯧꯔꯤꯅꯣ
ꯑꯩ ꯊꯕꯛ ꯌꯥꯝꯃꯦꯅ ꯇꯧꯔꯤꯁꯦ ꯑꯃꯨꯛꯇ ꯋꯥꯏꯁꯨ ꯇꯥꯁꯤꯜꯂꯤ
ꯇꯁꯤꯦ ꯇꯆꯦꯅꯥ ꯑꯁꯨ ꯍꯧꯖꯤ ꯔꯀ ꯀꯃ ꯑꯗꯨꯖꯤ
ꯍ
ꯑꯩ ꯂꯥꯛꯄꯒꯅꯦ ꯇꯧꯔꯛꯏꯁꯦ
ꯎꯝ
ꯅꯪꯅ ꯍꯥꯏꯕꯗꯩ ꯑꯩꯁꯦ ꯄꯨꯡ ꯇꯥꯔꯝꯗꯥꯏꯁꯤꯗ ꯑꯩꯁꯦ ꯂꯥꯏꯔꯤꯛꯁꯦ ꯄꯥꯝꯗꯝ ꯈꯪꯗꯦ ꯗ꯭ꯔꯦꯕ ꯈꯪꯕ꯭ꯔꯥ ꯂꯥꯏꯔꯤꯛ ꯄꯥꯕ ꯆꯪꯗ꯭ꯔꯦꯕ ꯑꯩꯁꯦ ꯄꯨꯡ ꯃꯉꯥꯕꯨ ꯑꯣꯏꯒꯗꯕꯁꯦ ꯑꯩ ꯂꯥꯏꯔꯤꯛ ꯄꯥꯕ ꯆꯪꯗ꯭ꯔꯦꯕ
ꯅꯪ ꯂꯥꯏꯕꯦꯔꯤ ꯄꯨꯡ ꯀꯌꯥꯗ ꯆꯠꯂꯤꯕ
ꯇꯔꯥꯃꯥꯊꯣꯏ ꯃꯈꯥꯏ ꯇꯥꯗꯧ ꯃꯥꯜꯂꯦ ꯇꯔꯥꯃꯥꯊꯣꯏ ꯃꯈꯥꯏ ꯇꯥꯔꯦ ꯑꯩ ꯅꯍꯥꯟ ꯆꯠꯄ
ꯑꯥ ꯂꯥꯛꯑꯣꯏ ꯅꯪ ꯀꯔꯝꯕ ꯅꯨꯃꯤꯠꯇ ꯇꯥꯔꯕ ꯂꯥꯛꯄ
ꯑꯩ ꯈꯪꯗꯦ ꯑꯩꯈꯣꯏꯅꯦꯗ ꯑꯩꯅ ꯉꯔꯥꯡ ꯑꯃ ꯅꯣꯡꯃ ꯂꯥꯛꯀꯦ ꯍꯥꯏꯈꯤꯕꯅꯤ ꯏꯅꯝꯝꯕꯒꯤ ꯍꯩꯖꯤꯡꯄꯣꯠ ꯇꯔꯥ ꯍꯣꯡꯕꯗꯔꯥ
ꯉꯁꯤ ꯑꯃꯨꯛ ꯏ ꯆꯥꯛ ꯀꯧꯗꯣꯔꯤ ꯈꯪꯕ ꯉꯃꯅꯤ ꯈꯪꯕ꯭ꯔꯥ
ꯁꯠ ꯀꯅꯥ
ꯆꯕꯤꯖꯤꯌꯥ
ꯑꯩꯈꯣꯏꯗ
ꯑꯥ
ꯎꯝ ꯑꯗꯨꯔꯣ ꯑꯆꯣꯂꯤꯅ ꯑꯩꯉꯣꯟꯗ ꯑꯍꯥꯎꯕ ꯆꯥꯕ ꯐꯪꯉꯔꯣꯏ ꯀꯥꯏꯅ
ꯎꯝꯝ ꯎꯝ ꯑꯗꯣ ꯑꯩꯗ ꯆꯥꯅꯤꯡꯗꯦꯕꯨ ꯈꯪꯁꯤꯦ ꯌꯦꯟꯒ ꯊꯣꯡꯕꯁꯦ ꯆꯥꯅꯤꯡꯉꯛꯇꯦ ꯍꯥ
ꯅꯪ ꯍꯧꯖꯤꯛꯀꯥꯟ ꯆꯥꯅꯤꯡꯗꯕ꯭ꯔꯣ ꯀꯔꯤꯁꯨꯣ
ꯌꯥꯅꯤꯡꯗꯦ ꯑꯗꯣ ꯈꯪꯗꯦ ꯍꯣꯔꯦꯟ ꯑꯩꯅ ꯈꯜꯂꯤꯁꯥꯕ ꯆꯥꯛ ꯆꯥꯕ ꯃꯌꯥꯝ ꯌꯥꯕꯤꯕ ꯆꯥꯛ ꯃꯌꯥꯝ ꯆꯥꯔꯗꯤꯦ ꯑꯩ ꯀꯔꯤꯝ ꯀꯤꯗ꯭ꯔꯦ ꯋꯥꯈꯜ ꯅꯨꯡꯉꯥꯏꯔꯦ
ꯑꯩ ꯋꯥꯅꯤꯗꯤꯔꯀꯦ ꯑꯩꯗꯤꯉ ꯁꯤ ꯉꯔꯥꯡꯁꯦ ꯇꯨꯝꯕ ꯊꯦꯡꯉꯦ ꯄꯨꯡ ꯑꯃ ꯍꯦꯜꯂꯦꯕ ꯇꯨꯝꯕ
ꯎꯝ
ꯑꯗꯨꯒ ꯉꯁꯥꯏ ꯇꯨꯝꯕꯁꯤꯅ ꯄꯨꯡ ꯃꯥꯄꯟꯗ ꯃꯤ ꯀꯧꯊꯂꯛꯄꯩ ꯋꯥꯅꯤꯅꯦ ꯑ
ꯀꯔꯤ
ꯎꯨꯡ ꯃꯄꯜꯁꯤꯗ ꯃꯤ ꯀꯞꯊꯣꯛꯩꯕ
ꯃ ꯄꯤꯝ
ꯑꯗꯨꯗꯒꯤ ꯑꯗꯨꯝ ꯍꯧꯒꯠꯂꯛꯄꯒ ꯆꯥꯛ ꯊꯣꯡꯉꯦ ꯕ꯭ꯔꯁ ꯑꯗꯨ ꯆꯥꯛꯊꯣꯡꯅꯔꯦ ꯕ꯭ꯔꯁ ꯇꯧꯔꯦ ꯑꯗꯨꯒ ꯏꯔꯨꯖꯔꯦ ꯑꯗꯨꯒ ꯆꯥꯔꯒꯅꯦꯕ ꯂꯝꯥꯏꯕꯤ ꯆꯠꯂꯤꯁꯦ
ꯍꯝ
ꯄꯨꯡ ꯕꯥꯔꯣ ꯇꯔꯥꯃꯥꯊꯣꯏ ꯃꯈꯥꯏ ꯇꯥꯔꯦ ꯂꯥꯏꯕ꯭ꯔꯦꯔꯤ ꯌꯧꯕꯗ ꯑꯗꯨꯗ ꯉꯁꯤꯗꯤ ꯄꯨꯡ ꯃꯥꯄꯟꯐꯧ ꯇꯨꯝꯃꯨꯕꯣꯏ ꯑꯣꯏꯅ ꯈꯪꯗꯦ ꯇꯨꯝꯅꯤꯡꯗꯖꯥꯠꯅꯤ ꯑꯩꯗꯣ ꯂꯥꯏꯕ꯭ꯔꯦꯔꯤꯗ ꯈꯪꯕ꯭ꯔꯥ
ꯑꯗꯨ ꯃꯤꯅꯤꯠ ꯀꯨꯟꯃꯨꯛꯇꯤ ꯇꯨꯝꯃꯦ ꯑꯩꯁꯦ ꯅꯏꯁꯨ ꯅꯍꯥꯟꯗꯩꯗꯤ ꯌꯥꯝ ꯇꯤꯡꯅꯤꯡꯕꯅꯦꯕ ꯍꯛꯀꯥꯡ ꯋꯥ ꯋꯥ ꯆꯟꯗꯅ ꯑꯗꯨꯃꯥꯏꯅ ꯑꯣꯏꯗꯦ ꯑꯗꯨꯗꯤ ꯐꯔꯗ꯭ꯔꯥ ꯆꯥꯛ ꯆꯥꯔ ꯆꯠꯂꯤꯅꯦꯦ ꯆꯥꯛ ꯆꯥꯔ ꯆꯠꯇ꯭ꯔꯗꯤ ꯑꯩ ꯁꯤꯔꯣꯏꯗ꯭ꯔꯥ
ꯏꯁ ꯅꯪꯁꯨ ꯇꯨꯝꯕ ꯆꯥꯕꯗꯤ ꯃꯇꯝ ꯅꯥꯏꯌꯨꯍꯦꯅ ꯁꯥꯎꯗꯣꯛꯆꯅꯤ
ꯍꯣꯏ ꯉꯁꯤ ꯈꯛꯇꯅꯤꯗ ꯅꯍꯥꯟꯈꯩꯁꯨꯗ ꯍꯣꯏ ꯊꯦꯡꯅꯕꯨꯗꯤ ꯇꯨꯝꯃꯤ ꯄꯨꯡ ꯇꯔꯥꯃꯥꯊꯣꯏ ꯕꯥꯔꯣꯗꯗꯤ ꯑꯗꯨꯝ ꯇꯨꯝꯕꯅꯤ ꯑꯗꯨ ꯉꯔꯥꯡꯗꯤ ꯍꯦꯟꯖꯟꯈꯤꯕ
ꯍꯖꯂꯨ ꯍꯖꯂꯤꯨ
ꯑꯗꯨꯒ ꯃꯤꯛꯀꯞ ꯊꯣꯛꯂꯛꯄꯁꯤꯗꯕꯨ ꯄꯨꯡ ꯃꯥꯄꯟ ꯇꯥꯔ ꯂꯩꯔꯝꯕꯅꯤꯍꯦꯛ ꯀꯅꯥꯝꯇ ꯍꯥꯏꯗꯣꯛꯀꯅꯨꯀꯣ ꯎ
ꯑꯪ ꯀꯔ ꯌꯦꯖꯪ ꯆꯕ
ꯑꯅꯤꯃꯛꯀꯤ ꯀꯩꯅꯣ ꯍꯥꯏ ꯇꯥꯏ ꯈꯥꯃꯦꯟ ꯊꯣꯡꯉꯦ ꯑꯗꯨꯗꯁꯨꯅ
ꯎꯝ
ꯅꯣꯏꯗꯤ
ꯀꯥꯡꯁꯣꯏ ꯊꯣꯡꯉꯦ ꯊꯥꯡꯖꯤꯡ ꯃꯠꯄ
ꯑꯩꯈꯣꯏ ꯌꯨꯝꯗꯗꯤ ꯆꯥꯛꯀꯧꯔꯣꯏꯗ꯭ꯔꯣ
ꯅꯣꯏ ꯌꯨꯝꯗꯅꯦ ꯆꯥꯛꯀꯧꯗꯣꯏꯁꯦ ꯀꯩꯅꯣ
ꯑꯣ ꯑꯩꯈꯣꯏ ꯌꯣꯝꯗꯗ ꯆꯠꯅꯗꯤ ꯅꯣꯏꯗ ꯍꯥꯏꯕꯗꯨꯗ ꯅꯣꯏꯗꯔ ꯈꯜꯂꯨꯨꯔꯦ
ꯄꯨꯟꯅ ꯆꯥꯕꯒꯤ ꯋꯥꯅꯤ ꯃꯣꯏ ꯊꯕꯛ ꯆꯤꯜꯂꯤ ꯑꯗꯨꯏ ꯅꯨꯃꯤꯗꯥꯡꯗ ꯑꯣꯏꯅ ꯇꯧꯔꯁꯦ ꯉꯁꯤꯅ ꯑꯃꯨꯛ ꯁꯥꯕ ꯈꯔ ꯐ꯭ꯔꯕ ꯃꯥꯜꯂꯦ
ꯎꯝ ꯐꯥꯃꯥꯟ ꯏꯪꯉꯡꯉꯣ ꯂꯥꯏꯕ꯭ꯔꯦꯔꯤꯗꯗꯤꯅꯦ ꯐꯦꯟꯗꯤ ꯑꯗꯨꯝ ꯊꯥꯏꯑꯕ ꯑꯗꯨꯅ ꯃꯄꯥꯟꯗ ꯅꯨꯡꯁꯥ ꯁꯥꯔꯤꯕ ꯀꯩꯗꯧꯔꯤꯕ ꯑꯝꯇ ꯈꯪꯗꯦꯕ
ꯎꯝ
ꯂꯥꯏꯔꯤꯛ ꯄꯥꯕ ꯅꯨꯡꯉꯥꯏꯖꯥꯠꯅꯤꯡꯉꯣ ꯏꯥ ꯊꯦꯡꯉꯛꯑꯀꯥꯟꯗꯗꯤ
ꯑꯦꯅꯥꯂꯤꯁꯇꯣ ꯁ꯭ꯂꯦꯠ ꯊꯥꯒꯤꯗꯥꯏꯃ ꯀꯃꯥꯏꯅ ꯇꯧꯒ꯭ꯔꯦꯃ ꯍꯥꯏꯗꯤ
ꯃꯥꯗꯤ ꯐꯥꯎꯗꯅ ꯁꯥꯔꯇꯤꯐꯤꯀꯦꯠ ꯂꯧꯔꯨꯔꯦ
ꯂꯣꯏꯔꯕ ꯃꯥ
ꯂꯣꯏꯔꯦ ꯑꯗꯨꯗꯤ ꯐꯥꯎꯔꯦ ꯂꯣꯏꯔꯦ ꯁꯥꯔꯇꯤꯐꯤꯀꯦꯠ ꯐꯪꯉꯦ ꯐꯥꯎꯔꯦ ꯂꯣꯏꯔꯦ
ꯃꯥ ꯗꯣꯛꯇꯔꯦꯠ ꯇꯧꯗ꯭ꯔꯤ
ꯑ ꯑꯗꯨꯗꯤ ꯇꯧꯔꯤꯌꯦ ꯍꯧꯖꯤꯛ ꯇꯧꯔꯤꯌꯦꯃ
ꯃꯥꯔꯁ ꯍꯟꯗꯛ ꯑꯣ ꯏꯁ ꯂꯦꯞꯇꯨꯗ ꯅꯠꯇ꯭ꯔ ꯇꯧꯔꯤꯁꯤꯅ
ꯑ ꯏꯁꯂꯦꯠꯇꯨꯗꯤ ꯁꯥꯔꯇꯤꯐꯤꯀꯦꯠ ꯂꯧꯔꯨꯏ ꯍꯥꯏꯕ ꯈꯛꯇꯅꯤ
ꯍꯝ ꯋꯥꯏ ꯑꯃꯨꯛ ꯁꯤꯠꯂꯤ ꯍꯧꯖꯤꯛꯀꯗꯤ ꯁꯤꯃꯤꯅꯔ ꯑꯃ ꯕꯥꯅ ꯐꯣꯟ ꯍꯕ ꯐꯇꯣꯒꯍꯈꯤꯕꯕꯤꯅ
ꯃꯥ ꯌꯥꯝ ꯅꯣꯛꯅꯤꯡꯕꯅꯤ ꯀꯔꯤ
ꯄꯦꯕꯅ ꯃꯣꯔꯣꯃ ꯀꯩꯅꯣꯝ ꯍꯥꯏꯔꯔꯣ ꯐꯠꯁꯨ ꯀꯞꯄꯑꯣꯏ ꯁꯨꯡꯀꯠꯂꯅꯤ ꯍꯦꯛꯇ ꯀꯞꯄꯁꯦ ꯍꯥ
ꯉ ꯁꯕꯁꯨ ꯌꯥꯝ ꯍꯩꯕꯅꯦꯕ
ꯑꯩ ꯑꯗꯨꯒ ꯉꯥꯏꯍꯥꯛ ꯂꯩꯔꯒꯅꯤ ꯃꯥꯥꯡ ꯀꯄꯛꯇꯣꯏꯁ ꯅꯪ ꯂꯨꯍꯣꯡꯕꯗꯣ ꯊꯣꯔꯛꯑꯗꯤ ꯑꯗꯨꯗꯤ ꯄꯨꯁꯟ ꯊꯦꯡꯅꯕ ꯌꯥꯏꯍꯦ ꯂꯨꯍꯣꯡꯕꯗ ꯂꯥꯛꯑꯗꯤ ꯍꯩꯖꯤꯡꯄꯣꯠꯇ ꯂꯥꯛꯑꯗꯤ ꯊꯦꯡꯅꯔꯔꯣꯏ
ꯊꯦꯡꯅꯔꯣ ꯃꯥ ꯅꯨꯃꯤꯠ ꯀꯌꯥꯅꯤ ꯂꯩꯗꯣꯏꯅꯣ
ꯏꯃꯥꯅ ꯅꯍꯥꯟ ꯃꯨꯛ ꯑꯣꯏꯁꯥꯒꯤꯗꯗꯤ ꯊꯥ ꯃꯈꯥꯏ ꯑꯃ ꯍꯥꯏꯐꯦꯠꯇꯗꯤꯤ ꯍꯥꯏ ꯍꯥꯏ ꯑꯗꯣ
ꯎꯟꯅꯅꯤ ꯗꯗꯗꯤ ꯇꯥꯡ ꯑꯩꯔꯣ ꯂꯥꯏꯕꯔꯤ ꯆꯠꯂꯨꯌꯦ ꯍꯥꯡꯉꯦ ꯅꯣꯡꯃꯥꯏꯖꯤꯡꯗꯗꯤ ꯄꯨꯡ ꯃ ꯃꯉꯥꯐꯧ ꯈꯛꯇ ꯍꯥꯡꯉꯦꯕ ꯊꯥꯡꯖꯒ ꯅꯣꯡꯃꯥꯏꯖꯤꯡꯒꯗꯤ ꯑꯗꯨꯏ ꯉꯟꯅ ꯍꯜꯂꯛꯄ ꯅꯠꯇꯦ ꯅꯠꯇꯦ ꯌꯨꯝ ꯆꯠꯇꯦ ꯈꯔ ꯂꯩꯔꯦ ꯆꯠꯀꯅꯤ ꯄꯔꯤꯈꯥ ꯂꯣꯏꯔꯀꯥꯟꯗꯗꯤ ꯂꯥꯛꯑꯅꯤꯅ ꯑꯩ
ꯄꯦꯈꯥ ꯇꯥꯡ ꯇꯔꯥꯃꯥꯄꯟꯗ ꯍꯥꯏꯕ
ꯇꯥ ꯄꯅꯔꯗ ꯀꯨꯟ ꯃꯥꯥꯄꯟꯗ
ꯀꯨꯟ ꯃꯥꯄꯟ ꯇꯧꯔ ꯀꯌꯥ ꯂꯣꯏꯗꯣꯏꯕ
ꯇꯤꯇꯤ ꯅꯥꯏꯟꯗꯈꯣꯏꯒꯤ
ꯑꯃꯈꯛꯇꯔ ꯇꯧꯗꯣꯏꯁꯦ
ꯑꯥ
ꯅꯨꯃꯤꯠꯇꯨ ꯑꯃ ꯊꯥꯔ ꯂꯣꯏꯔꯦ
ꯅꯨꯃꯤꯠꯇꯨꯃ ꯊꯥꯔ ꯂꯣꯏꯔꯦ
ꯎ ꯏ ꯕꯤ ꯑꯣꯞꯁꯟ
ꯅꯠ ꯄꯔꯤꯈꯥꯠꯇꯅꯦ
ꯍꯥ
ꯑꯩꯒꯤ ꯅꯦꯠ ꯄꯔꯤꯈꯥꯗꯨꯅꯦꯕ
ꯍꯣꯏ ꯅꯦꯠ ꯐꯥꯎꯈꯔꯗꯥꯏ ꯑꯃꯨꯛꯁꯨ ꯊꯥꯗꯣꯏꯔꫭ ꯍꯥꯏꯁꯦ
ꯅꯦꯠ ꯐꯥꯎꯔꯁꯨ ꯖꯤ ꯑꯥꯔ ꯑꯦꯐ ꯐꯥꯎꯗ꯭ꯔꯤꯁꯤꯗꯤ
ꯄꯤ ꯍꯥꯁ ꯗꯤ
ꯑꯣ ꯋꯔꯤ ꯁꯥꯟꯅꯕꯒꯤꯅꯦ ꯄꯤ ꯍꯥꯁ ꯗꯤ ꯇꯧꯔꯁꯨ ꯇꯧꯔꯁꯨ ꯖꯤ ꯑꯥꯔ ꯑꯦꯐꯇꯣ ꯐꯥꯎꯔꯗꯤ ꯄꯩꯁꯥ ꯐꯪꯗꯣꯏꯅꯦ ꯏꯆꯥ
ꯎꯝ ꯄꯤ ꯍꯥꯁ ꯗꯤ ꯇꯧ ꯇꯧꯅ ꯑꯃꯨꯛꯁꯨ ꯊꯥ ꯌꯥꯕ ꯑꯣꯏꯔꯦ ꯎꯝ
ꯑꯗꯣ ꯐꯪꯉꯗꯤ ꯐꯩꯗꯅ
ꯎꯝ
ꯄꯤ ꯍꯥꯁ ꯗꯤ ꯇꯧꯔꯒ ꯄꯩꯁꯥ ꯐꯪꯗꯕꯁꯤꯗꯤꯅꯦ ꯑꯥ ꯀꯔꯤ
ꯎꯝ ꯏꯁ ꯃꯤꯅꯔꯥꯕꯥ ꯂꯥꯛꯑꯦ ꯃꯤꯅꯥꯔꯥꯕꯥ ꯂꯥꯛꯑꯦ
ꯀꯩꯅꯣ ꯑꯁ ꯍꯥꯏꯕ ꯍꯩꯇꯔꯅꯦ
ꯐꯅꯦꯛꯀ ꯁꯦꯠꯇꯅ
ꯑꯆꯥꯄꯣꯠꯇꯣ ꯑꯂꯨ ꯌꯥꯎꯕ ꯑꯆꯥꯄꯠꯇꯣ ꯑꯂꯨ ꯌꯥꯎꯕ ꯑꯆꯥꯄꯠꯇꯣ
ꯍꯥꯥ
ꯑꯂꯨ ꯌꯥꯎꯕ ꯑꯆꯥꯄꯣꯠꯇꫭ
ꯀꯔꯤ
ꯑꯂꯨ ꯌꯥꯎꯕ ꯑꯆꯥꯄꯣꯠꯇꯣ
ꯇꯥꯗꯦ ꯅꯪ ꯍꯥꯏꯗꯣ
ꯌꯦꯟ ꯂꯩ ꯊꯣꯛꯂꯛ ꯑꯗꯨꯕꯅꯤ ꯏꯕꯅꯤ ꯍꯧꯖꯤꯛ ꯏꯕꯅꯤ ꯔꯨꯃꯥꯟꯗꫭ ꯁꯤ ꯔꯨꯃꯥꯟꯁꯤꯅ ꯍꯥꯄꯛꯏꯌꯦ ꯑꯁ ꯑꯗꯣ ꯅꯪꯒꯤ ꯃꯤ ꯑꯇꯩꯒ ꯋꯥꯔꯤ ꯁꯥꯟꯅꯕꯗꯩ ꯁꯥꯟꯅꯐꯝ ꯈꯪꯉꯣꯏꯍꯦ ꯑꯥ ꯁꯥꯟꯅꯗ꯭ꯔꯁꯨ ꯌꯥꯔꯅꯤꯗ ꯑꯩꯒꯤ ꯍꯥꯟꯅ ꯀꯩ ꯇꯧꯈ꯭ꯔꯕꯅꯤꯅ
ꯀꯔꯤ
ꯎꯝ ꯏꯅꯝꯃ ꯑꯦꯅꯥꯜꯂꯤꯁ ꯍꫭꯏ ꯅꯪ ꯅꯨꯄꯤ ꯑꯅꯤꯗꯨ ꯁꯥꯟꯅꯗ꯭ꯔꯁꯨ ꯌꯥꯔꯅꯤ
ꯅꯪ ꯅꯪꯒꯤ ꯃꯤ ꯂꯩꯖꯔꯗꯤ ꯍꯣꯏ
ꯑꯩ ꯉꯁꯥꯏ ꯁꯤꯒ ꯅꯪꯒ ꯃꯉꯥ ꯁꯨꯗꯣꯏꯁꯤꯗꯤ ꯃꯉꯥꯁꯤꯗ ꯑꯗꯨꯝ ꯍꯟꯖꯤꯟꯖꯤꯟ ꯇꯧ ꯍꯥꯏꯗꯥꯏ ꯅꯪ ꯎꯝ ꯈꫭꯡ ꯈꯤꯇꯥ ꯊꯥꯡꯒꯠꯂꯨ ꯋꯦꯇꯤꯡ ꯂꯩꯍꯧꯔꯤꯗꯨꯕꯨ ꯑꯃꯨꯛ ꯁꯥꯥꯏꯂꯦꯡ ꯂꯩ ꯀꯥꯏ
ꯑꯩꯉꯣꯟꯗ ꯇꯔꯨꯛꯂꯛ ꯇꯧꯔꯛꯑꯣ
ꯍꯥꯥ
ꯑꯩꯉꯣꯟꯗ ꯇꯔꯨꯛꯂꯛ ꯇꯥꯕ꯭ꯔꯣ ꯑꯩꯉꯣꯟꯗ ꯇꯔꯨꯛꯂꯛ
ꯅꯪꯒꫭꯟꯗꯥ ꯇꯔꯨꯛꯂꯛ ꯃꯉꯥꯔꯛ ꯃꯉꯥꯔꯛ ꯂꯣꯏ ꯋꯥꯠꯂꯤꯅꯦ ꯃꯌꯥꯝꯗꯣ ꯌꯥꯃ ꯈꯤꯇꯪ ꯍꯥꯟꯗꫭꯛꯑꫭ ꯋꯥꯏ ꯁꯤꯠꯀꯦ ꯀꯥꯛꯄ ꯍꯧꯔꯕ ꯅꯠꯇ꯭ꯔꯣ ꯑꯩ ꯀꯦꯖꯤ ꯑꯍꯨꯝꯇ ꯂꯥꯎꯒꯦ ꯍꯧꯖꯤꯛ ꯊꫭꯛꯂꯥꯛꯑꯒꯦ ꯀꯦꯖꯤ ꯀꯌꯥ ꯄꯤꯔꯤꯒꯦ ꯆꯠꯂꯤꯅꫭ ꯅꯥꯎꯔꯤꯗꫭ ꯎꯝ ꯏꯁ ꯅꯥꯎꯔꯤ ꯀꯥꯠ ꯀꯩꯅꯣꯁꯤꯕꯨ ꯅꯥꯎꯔꯤꯔꯌꯦ ꯏꯌꯥꯔꯄꯤꯁ ꯍꯥꯏꯁꯦ ꯅꯥꯎꯔꯤꯔꯌ ꯡꯦ ꯅꯥꯎꯔꯤ ꯅꯥꯎꯔꯤ ꯀꯥꯞꯄꯤꯅꯤꯅꯥ ꯄꯥꯠ ꯆꯤꯡ ꯆꯤꯡꯊꫭꯛ ꯎꯝ ꯐꯗꯥꯠ ꯐꯔꯦ ꯅꯥꯎꯔꯤꯗ ꯃꯥ ꯏꯌꯥꯔꯄꯤꯁꯇ ꯅꯥꯎꯔꯤ ꯀꯥꯞꯈ꯭ꯔꯦ ꯅꯪ ꯌꯦꯟ ꯀꯦꯖꯤ ꯑꯍꯨꯝ ꯃꯃꯥꯜꯁꯦ ꯂꯣꯏ ꯆꯠꯈꯤꯗꫭꯔꯦ ꯂꫭꯏꯔ ꯑꯃ ꯅꯪꯁꯦ ꯆꯥꯛ ꯊꯣꯡꯗꯣꯏꯔꯣꯃꯨꯛ ꯅꯪ ꯀꯨꯀꯔ ꯀꯥꯝꯃꯅꯤ ꯍꯥꯏꯁꯦ
ꯊꯣꯡꯒꯅꯤ ꯑꯦꯅꯥꯂꯤꯁꯟ ꯆꯥꯛ ꯊꯣꯡꯉꯒꯅꯤ
ꯍꯧꯖꯤꯛ ꯊꯣꯡꯉꯗꯕ
ꯍꯋꯥꯏ ꯉꯧꯒꯦꯗꯧꯕꯅꯦ ꯍꯋꯥꯏ ꯆꯅꯥꯗꯣ ꯑꯗꯨꯒꯤ ꯀꯥꯝꯊꯣꯛꯑꯗꯧꯕꯅꯤꯗꯅꯤ ꯑꯗꯨꯒꯤ ꯄꯨꯡꯗꯤ ꯇꯔꯥꯗꯤ ꯍꯦꯛꯇ ꯇꯥ ꯏꯕꯦꯝꯃ
ꯎꯝ ꯀ ꯆ ꯊ ꯃꯤꯅꯦꯔꯕꯥꯥꯟ ꯃꯤꯅꯦꯔꯕꯥ ꯑꯥꯏꯔꯟ ꯏꯁꯀꯦꯟ ꯑꯁꯥꯡꯕ ꯑꯃ ꯂꯩ ꯑꯟꯗꯛ ꯋꯥꯟ ꯇꯨ ꯊ꯭ꯔꯤ ꯄꯥꯔꯤꯕ
ꯎꯝ
ꯏꯩꯅ ꯃ ꯁꯤꯇꯤ ꯆꯥꯔ ꯌꯥꯝꯅ ꯊꯣꯡꯕ ꯍꯩ꯭ꯔꯥ
ꯍꯧꯖꯤꯛꯇꯤ ꯍꯩꯔꯦ
ꯂꯩ ꯂꯩ ꯆ
ꯃꯥ ꯃꯌꯥꯝꯗꯤ ꯍꯥꯏꯕꯤ ꯑꯣꯏꯗ꯭ꯔꯦ ꯑꯩꯒ ꯆꯞ ꯃꯥꯟꯅꯩꯗ ꯃꯥꯅ ꯍꯋꯥꯏ ꯊꯣꯡꯕꯗꯤ ꯌꯥꯝ ꯍꯥꯎꯏꯤ
ꯎꯝ ꯄꯨꯡ ꯐꯥꯔꯦ ꯄꯨꯡ ꯐꯥꯔꯦ ꯊꯝꯃꯒꯦ ꯇꯅ ꯇ ꯒꯂꯣ ꯈꯔ
ꯇꯥꯕ꯭ꯔꯣ ꯏꯁꯥ
ꯎꯝ
ꯁꯤ ꯊꯝꯃꯒ ꯑꯃꯨꯛ ꯇꯧꯔꯛꯑꯣ
ꯎꯝ ꯌꯥꯏꯈꯣ ꯍꯣꯏ ꯊꯝꯈꯤꯒꯦ